ꯑꯣ
ꯍꯥꯎ
ꯑꯥ ꯀꯩꯗꯧꯔꯤꯒꯦ
ꯑꯁ ꯀꯔꯝꯗꯥꯎꯗꯦ ꯫
ꯀꯩꯝ ꯇꯧꯗ꯭ꯔꯒ ꯀꯃꯥꯏꯅ ꯂꯩꯕ ꯫
ꯒꯦꯝ ꯁꯅꯔꯝꯕꯅꯤꯗ ꯫
ꯍꯥꯥ
ꯒꯦꯝ ꯁꯥꯟꯅꯔꯝꯕꯅꯦ ꯫
ꯑꯣ ꯅꯪ ꯅꯪꯁꯨ ꯒꯦꯝ ꯉꯥꯎꯖꯕꯔꯥ
ꯃꯦꯝ ꯃꯦꯜ ꯈꯔ ꯁꯅꯩ ꯫
ꯑꯣ ꯄꯞꯖꯤꯗꯤ ꯁꯤꯅꯥꯗꯦ ꯫
ꯁꯥꯟꯅꯔꯝ ꯍꯧꯖꯤꯛ ꯁꯥꯟꯅꯗꯦꯗ ꯫
ꯑꯣ ꯃꯦꯝ ꯃꯦꯜꯅ ꯁꯅꯥꯕ
ꯎꯝ
ꯍꯩꯕ꯭ꯔꯣꯅꯦ ꯍꯩꯇ꯭ꯔꯒ ꯑꯗꯨꯝ ꯁꯅꯕꯗꯣ ꯫
ꯎꯝ
ꯑꯗꯨꯔꯣ
ꯎꯝ
ꯀꯩ ꯏꯁꯥꯡ ꯆꯥꯔꯒꯦ ꯉꯁꯤꯗꯤ ꯫
ꯑꯩ ꯉꯁꯤ ꯆꯥꯕꯗꯨ ꯀꯔꯤꯅꯣ ꯑꯣ ꯈꯥꯃꯦꯟ ꯁꯦꯝꯕꯤ ꯊꯣꯡꯕ ꯫
ꯑ ꯍꯥꯎꯅꯤ ꯍꯦ
ꯅꯪꯗꯤ ꯀꯩ ꯏꯟꯁꯥꯡ ꯆꯥꯏ
ꯉꯁꯤꯗꯤ ꯑꯥ ꯌꯦꯟ ꯑꯇꯥꯎꯕꯒ ꯆꯦ ꯆꯦ ꯑꯃꯗꯣ ꯎꯝ ꯑꯣ ꯍꯣꯏ ꯁꯧꯒꯔꯤꯗꯣ
ꯑꯥ
ꯑꯗꯨꯝ ꯆꯥꯏꯌꯦ꯫
ꯀꯣꯂꯦꯖ ꯆꯠꯇꯕ꯭ꯔꯣ ꯉꯁꯤ
ꯎꯝ ꯍꯣꯏ ꯆꯠꯇꯦ ꯉꯁꯤꯗꯤ ꯁꯦꯀꯦꯟ ꯁꯇꯔꯗꯦ ꯑꯣꯏꯕꯒꯤꯀꯣ
ꯁꯨꯇꯤ ꯂꯩꯔꯤꯔꯣ
ꯎꯝ ꯁꯦꯀꯦꯟ ꯁꯇꯔꯗꯦ ꯑꯣꯏꯕꯒꯤꯁꯨꯨꯇꯤ ꯂꯩꯕ ꯁꯦꯀꯦꯟ ꯁꯇꯔꯗꯦ ꯈꯨꯗꯤꯡꯗꯤ ꯑꯗꯨꯝꯁꯨꯨꯇꯤ ꯂꯩꯌꯦ ꯍꯣꯏ
ꯑꯣ
ꯑꯗꯨꯒꯨꯝꯕ ꯃꯇꯝꯗ ꯑꯗꯨꯝ ꯉꯥꯏꯔꯒ ꯉꯥꯏꯔꯒ ꯉꯁꯤꯗꯤ ꯂꯥꯛꯑꯦ
ꯁꯤꯌ ꯍꯌꯦꯡꯗꯤ ꯁꯨꯇꯤꯂꯩꯔꯤꯗꯣ
ꯍꯥ ꯍꯣꯏ ꯍꯌꯦꯡꯗꯤ ꯁꯟꯗꯦꯅꯦ ꯍꯣꯏ ꯍꯌꯦꯡꯗꯤ ꯁꯨꯇꯤꯅꯦ
ꯅꯨꯃꯤꯠ ꯅꯤꯅꯤ ꯅꯤꯅꯤ ꯐꯪꯕꯅꯦꯕ
ꯑꯣ ꯅꯨꯃꯤꯠ ꯑꯅꯤ ꯐꯪꯕꯅꯦ
ꯍꯣꯏꯌꯦ ꯅꯪ ꯁꯨꯇꯤ ꯑꯅꯤ ꯐꯪꯉꯦꯗꯅ
ꯑꯥꯎ ꯍꯣꯏ ꯍꯣꯏ ꯑꯗꯨꯒꯤ ꯌꯥꯝ ꯅꯨꯡꯉꯥꯏ ꯑꯗꯨ ꯑꯣꯏꯔꯁꯨ ꯇꯨꯝꯕꯗ ꯇꯨꯝꯕꯅ ꯇꯨꯝꯕꯅꯨ ꯁꯨꯇꯤ ꯃꯇꯝꯗ ꯑ ꯀꯩꯝꯇ ꯇꯧꯗꯕꯤꯗ ꯇꯨꯝꯔꯒ ꯇꯨꯝꯃ ꯂꯩꯔꯦ ꯍꯣꯏ ꯌꯦꯡꯗꯣꯏꯅꯦ ꯉꯁꯤꯁꯨ ꯂꯩꯗꯅ ꯑꯥꯎ ꯍꯣꯏ ꯄꯨꯡ ꯀꯌꯥꯗ꯭ꯔꯥ
ꯑꯍꯤꯡ ꯄꯨꯡ ꯑꯅꯤ ꯃꯈꯥꯏꯗ
ꯑꯅꯤ ꯃꯈꯥꯏ ꯍꯥꯏꯕꯗꯤ ꯍꯧꯖꯤꯛꯔꯥ ꯅꯠꯇ꯭ꯔꯒ ꯑꯥꯁ ꯌꯥꯝ ꯋꯥꯔꯝꯅꯤꯍꯦ ꯑꯗꯨꯗꯤ ꯑꯁ ꯉꯔꯥꯡꯁꯨ ꯌꯦꯡꯉꯦꯕ ꯉꯔꯥꯡꯗꯤ ꯄꯨꯡ ꯕꯥꯔꯣ ꯃꯈꯥꯏꯗ ꯅꯠꯇ꯭ꯔꯣ
ꯕꯥꯔꯣ ꯃꯈꯥꯏ
ꯑꯥꯎ ꯍꯣꯏ ꯅꯠꯇꯦ ꯅꯠꯇꯦ ꯕꯥꯔꯣ ꯃꯈꯥꯏꯗꯥꯅꯦ ꯑꯃ ꯃꯈꯥꯏꯗ꯭ꯔꯥ
ꯃꯈꯥꯏ ꯑꯣꯏꯗꯥꯏꯅꯦ ꯉꯔꯥꯡ
ꯑꯁ ꯑꯩꯁꯨ ꯀꯥꯎꯈ꯭ꯔꯦ ꯌꯦꯡꯉꯒꯇꯣ ꯑꯗꯨꯒ ꯁ꯭ꯄꯦꯟꯗꯣ ꯑꯩꯅ ꯁꯞꯄꯣꯔꯠ ꯇꯧꯕ ꯇꯤꯝꯗꯣ ꯒꯣꯜ ꯑꯅꯤ ꯆꯜꯂꯒ ꯒꯣꯜ ꯑꯅꯤ ꯆꯜꯂꯒ ꯑꯦ ꯅꯪ ꯑꯗꯨꯝ ꯇꯨꯝꯃꯦ ꯍꯣꯏ ꯅꯣꯐꯦꯠ ꯅꯣꯐꯦꯠ ꯇꯧꯔꯒ ꯑꯗꯨꯝ ꯇꯨꯝꯈ꯭ꯔꯦ ꯑꯩꯗꯤ ꯉꯝꯒꯅꯤ ꯍꯥꯏꯕꯗꯣ ꯑꯁ ꯌꯥꯝ ꯅꯨꯡꯉꯥꯏ
ꯅꯨꯡꯉꯥꯏꯅꯦꯗꯨꯕꯨꯗꯤ ꯕꯣꯜ
ꯑꯥꯎ ꯍꯣꯏ ꯍꯣꯔꯦꯟꯗꯤ ꯀꯩꯀꯩꯔꯥ
ꯕꯦꯜ ꯀꯩꯅꯣꯒ ꯑꯥ ꯏꯪꯂꯦꯟꯒ
ꯏꯪꯂꯦꯟꯒ ꯅꯣꯔꯋꯦ
ꯅꯣꯔꯋꯦꯒ
ꯑꯁ ꯌꯥꯝ ꯅꯨꯡꯉꯥꯏꯗꯣꯏꯅꯦꯍꯦ ꯑꯗꯨꯗꯤ ꯅꯪꯗꯤ ꯀꯅꯥ ꯁꯞꯄꯣꯔꯠ ꯇꯧꯅꯦ
ꯈꯣꯏꯗꯤ ꯏꯪꯂꯦꯟꯅꯤ
ꯍꯣꯏ ꯑꯗꯨꯅꯦ ꯑꯁ ꯆꯞ ꯃꯅꯩ ꯏꯪꯂꯦꯟꯅꯦ ꯑꯩꯁꯨ ꯑꯗꯨꯏꯍꯝꯗꯣ ꯁꯞꯄꯣꯔꯠ ꯇꯧꯗꯣꯏꯅꯦ ꯍꯜꯂꯟꯗꯤ ꯑꯁ ꯄꯥꯝꯗꯦ
ꯄꯥꯝꯗꯕ꯭ꯔꯥ
ꯄꯥꯝꯗꯦ ꯑꯩꯗꯤ ꯑꯩꯗꯤ ꯀꯣ ꯁꯥꯎꯅꯤꯡꯉꯦ ꯑꯩꯒꯤ ꯇꯤꯝ ꯑꯃ ꯁꯤꯈ꯭ꯔꯦ ꯃꯥꯒꯤ ꯃꯥ ꯆꯥꯡꯕꯒꯤ ꯕ꯭ꯔꯥꯖꯤꯜꯗꯣ ꯑꯗꯨꯒꯤ ꯅꯨꯡꯉꯥꯏꯇꯦ ꯏꯪꯂꯦꯟꯁꯨ ꯑꯃꯨꯛꯀꯪꯉꯝꯗꯗꯤ ꯑꯁ ꯊꯝꯃꯣꯏꯁꯦ ꯅꯨꯡꯉꯥꯏꯔꯔꯣꯏ ꯑꯗꯨꯅꯦ ꯑꯃꯨꯛꯀ ꯏꯪꯂꯦꯟ ꯉꯝꯗ꯭ꯔꯗꯤ ꯑꯁ ꯍꯥ
ꯅꯨꯡ ꯅꯪꯒꯤ ꯕꯣꯜ ꯌꯥꯝ ꯐꯖꯕꯅꯦ
ꯑꯥꯎ ꯍꯣꯏ ꯍꯣꯏ ꯍꯣꯏ ꯑꯗꯨꯅꯦ ꯑꯗꯨꯒꯤꯅꯦ ꯑꯩꯅ ꯉꯥꯛꯑꯣ ꯖꯕꯨꯗꯣꯕꯤꯂꯤ ꯈꯝꯕꯣ
ꯏꯪꯂꯟꯗꯗꯤ ꯀꯅꯥꯄꯝꯃꯤꯅꯤ
ꯏꯪꯂꯦꯟꯗ
ꯎꯝ ꯕꯦꯂꯤꯟꯖꯝ ꯑꯗꯨꯔꯥ
ꯑꯥꯎ
ꯑꯗꯨꯗꯨ ꯄꯥꯝꯃꯦ ꯅꯪꯗꯤ
ꯐꯣꯗꯦꯟ
ꯑꯣ ꯈꯪꯗꯦ ꯑꯩꯗꯤ ꯕꯤꯂꯤꯡꯉꯝ ꯈꯛꯇ ꯈꯪꯉꯦ
ꯍꯂꯥꯟꯒ ꯁꯥꯟꯅꯃꯤꯟꯅꯕ ꯑꯃ ꯌꯥꯎꯕꯅꯦ ꯐ ꯐꯗꯦꯟ ꯑꯅ
ꯑꯣ ꯑꫭ ꯍꯩꯕ꯭ꯔꯥ
ꯍꯩꯕꯅꯦ
ꯎꯝ ꯍꯥꯏꯔꯝꯅꯤ ꯍꯣꯏ
ꯥꯏꯪꯂꯟꯒꯤ ꯑꯍꯩꯕ ꯑꯍꯩꯕ ꯌꯥꯝ ꯌꯥꯎꯕꯅꯤꯗ
ꯎꯝ ꯍꯣꯏ ꯌꯦꯡꯅꯤꯡꯉꯦ ꯑꯗꯨ ꯑꯣꯏꯔꯁꯨ ꯑꯩ ꯄꯨꯨꯡꯗꫭ ꯃꯇꯝ ꯌꯥꯝ ꯆꯥꯗꯦ ꯍꯥꯥ
ꯉꯁꯤꯗꯤ ꯅꯣꯏ ꯀꯅꯥꯝ ꯆꯠꯇ꯭ꯔꯦ
ꯀꯥꯏꯗ
ꯀꫭꯂꯦꯁ
ꯑꯥꯎ ꯍꯣꯏ ꯆꯥꯛꯦ ꯁꯨꯀꯤꯅꯦ
ꯋꯥꯀꯤꯡꯗꯤ ꯆꯠꯂꯨꯕ꯭ꯔꯥ
ꯋꯥꯛꯀꯤꯡꯁꯨ ꯆꯠꯇꯦ ꯑꯩ ꯇꯨꯝ ꯇꯨꯝ ꯇꯝꯔꯒ ꯍꯧꯒꯠꯄꯗ ꯉꯥꯏꯔꯦ ꯍꯧꯒꯠꯄꯗ ꯉꯥꯏꯔꯦ ꯍꯥꯏꯕꯗꯤꯀꯣ ꯎꯝ ꯄꯨꯡ ꯃꯈꯥꯏ ꯑꯦ ꯃꯈꯥꯏ ꯍꯥꯏ ꯃꯉꯥ ꯃꯉꯥ ꯃꯈꯥꯏꯗꯗꯤ ꯍꯧꯒꯠꯂꯦꯕ
ꯑꯥ
ꯍꯧꯒꯠꯂꯒ ꯀꯩ ꯀꯩꯅꯣ ꯑꯗꯨꯝ ꯇꯧꯔꯒ ꯊꯕꯛ ꯇꯧꯔꯒ ꯑꯗꯨꯒ ꯆꯥꯛ ꯆꯥꯕ ꯂꯣꯏꯔꯒ ꯑꯗꯨꯝ ꯇꯨꯝꯃꯦ ꯑꯗꯨꯒ ꯍꯧꯖꯤꯛ ꯍꯧꯒꯠꯄꯗ ꯉꯥꯏꯔꯦ
ꯍꯧꯒꯠꯄ ꯍꯩ ꯆꯥꯅꯤꯡꯗ꯭ꯔꫭ
ꯍꯥꯥ
ꯍꯩ ꯆꯥꯅꯤꯡꯉꯛꯇ꯭ꯔꯣ
ꯀꯩꯍꯥꯏꯕ ꯍꫭꯏ ꯆꯥꯅꯤꯡꯉꯦ ꯑꯗꯨ ꯑꯣꯏꯔꯁꯨ ꯂꯩꯇꯦ ꯎꯄꯥꯏ ꯂꯩꯇꯦ ꯈꯨꯟꯗ ꯂꯩ ꯇꯕꯒꯤ ꯈꯨꯟꯗ ꯂꯩꯔꯤꯗꯤ ꯑꯗꯨꯝ ꯆꯥꯅꯤꯡ ꯆꯥꯅꯤꯡꯕ ꯑꯗꯨꯝ ꯐꯪꯉꯦꯕ
ꯑꯝ
ꯑꯗꯨꯕꯨ ꯈꯨꯟꯗ ꯂꯩꯇꯕꯒꯤ ꯍꯧꯖꯤꯛꯇꯤ ꯍꯩꯒꯨꯝꯕꯁꯨ ꯐꯪꯗꯦ
ꯃꯣꯏ ꯚꯔꯥꯗ ꯊꯥꯖꯤꯜꯂꯦ
ꯎꯝ ꯕꯖꯥꯔꯁꯨ ꯆꯠ ꯇꯦ ꯆꯠꯂꯨꯗꯤ ꯐꯗꯣꯏꯕ ꯂꯧꯒꯗꯕ
ꯎꯝ
ꯍꯌꯦꯡꯗꯤ ꯆꯠꯇꯣꯏꯅꯦ
ꯀꯥꯏꯗ ꯕꯖꯥꯔꯗ
ꯕꯖꯥꯔꯗ ꯍꯣꯏ
ꯀꯣꯏ ꯊꯔꯨꯔꯅꯤ ꯅꯣꯏ ꯃꯔꯤ
ꯑꯥꯎ ꯍꯌꯦꯡꯗꯤ ꯍꯣꯏ ꯀꯣꯏꯗꯧꯅꯦ ꯑꯩꯈꯣꯏ ꯀꯥꯡꯒꯨꯒ ꯎꯝ ꯀ꯭ꯂꯥꯁ ꯃꯇꯨꯡꯗ ꯎꯏꯕꯒꯤ ꯀꯥꯡꯒꯨꯗꯨ
ꯁꯤꯌꯥ ꯅꯣꯏ ꯃꯄꯥꯟ ꯂꯦꯞꯄ ꯀꯥꯡꯕꯨꯗꯣ
ꯑ ꯃꯄꯥꯟꯗꯤ ꯂꯦꯞꯇꯤꯍꯦ ꯑꯩꯈꯣꯏꯗꯤ ꯎꯏꯔꯁꯨꯀꯣ ꯇ꯭ꯔꯤꯛ ꯍꯩꯕ ꯍꯥꯏ ꯇꯥꯔꯦ ꯍꯧꯖꯤꯛꯁꯨ ꯑꯣꯖꯥꯅ ꯐꯥꯗꯕ
ꯎ ꯆꯍꯤꯗꯣ ꯌꯥꯝꯈꯣꯏ ꯂꯦꯞꯍꯟꯗꯕꯩ ꯋꯥꯅꯤ ꯀꯩꯝ ꯍꯥꯏꯕꯤꯗꯕ
ꯌꯥꯝ ꯍꯩꯕꯗꯣ ꯍꯩꯇꯥꯔꯦ ꯎꯁꯨ ꯎꯗꯦ ꯑꯣꯖꯥꯅ ꯑꯩꯈꯣꯏꯒꯤ ꯕꯨꯛꯇꯣ ꯑꯩꯈꯣꯏ ꯑꯩꯈꯣꯏꯒꯤ ꯕꯨꯛꯇꯣ ꯑꯩꯈꯣꯏ ꯃꯥꯏꯗ ꯀꯣꯕꯔ ꯇꯧꯔꯒ ꯑꯗꯨꯝ ꯎꯏꯕꯗꯣ
ꯎꯝ
ꯑꯗꯨꯒ ꯃꯤꯅ ꯅꯣꯛ ꯅꯧꯔꯒ ꯂꯣꯏꯔꯦ ꯕꯣꯜ ꯌꯦꯡꯉꯤ ꯑꯅ ꯐꯨꯠꯕꯣꯜ ꯌꯦꯡꯕ ꯅꯨꯃꯤꯠꯇꯨꯗꯤ ꯑꯗꯨꯝ ꯎꯏ ꯎꯏꯕ ꯀ꯭ꯂꯥꯁꯇ ꯑꯗꯨꯒꯤ ꯋꯥꯁꯨ ꯋꯥꯑꯦ ꯑꯣꯏꯕꯗ ꯑꯩ ꯀꯌꯥꯝꯁꯨ ꯋꯥꯕ꯭ꯔꯥ
ꯐꯖꯅ ꯎꯏꯗꯕꯒꯤ
ꯐꯖꯅ ꯎꯏꯗꯕꯒꯤ
ꯑꯧ ꯍꯥꯏꯕꯗꯤ ꯑꯣꯖꯥꯅ ꯎꯒꯦꯔꯥ ꯑꯗꯨꯃꯥꯏꯅ ꯄꯥꯈꯠꯄꯗꯣ ꯇꯨꯝꯗꯤ ꯇꯨꯝꯅꯤꯡꯕ ꯑꯗꯨ
ꯋꯥꯁꫪꯨꯝ ꯆꯠꯂ ꯇꯨꯝ ꯊꯣꯛꯎ ꯌꯥꯗ꯭ꯔꯣ
ꯑꯦꯁ ꯑꯃꯨꯛ ꯊꯣꯂꯛꯄ ꯀꯥꯟꯗꯗꯤ ꯇꯨꯅꯤꯡꯗ꯭ꯔꯦ ꯂꯝꯕꯤꯗꯅ ꯑꯗꯨꯝ ꯇꯨꯝꯅꯤꯡꯗ꯭ꯔꯦ ꯍꯣꯏ
ꯑꯣ ꯂꯥꯏꯔꯤꯛ ꯇꯥꯏꯉꯗꯅ ꯑꯩꯅ ꯇꯨꯝꯅꯤꯡꯉꯦꯕ
ꯎꯝ ꯑꯗꯨꯅꯦ ꯅꯣꯏꯗꯤ ꯑꯗꯨꯃꯥꯏꯅ ꯇꯧꯗ꯭ꯔꯣ
ꯇꯧꯔꯛꯇꯗꯤ ꯀꯩ ꯅꯣꯍꯦ
ꯑꯗꯨꯅꯦ ꯂꯥꯡꯔꯒ ꯌꯥꯝ ꯅꯨꯡꯉꯥꯏ ꯑꯩꯈꯣꯏ ꯀꯥꯡꯕꯨꯨꯗꯤ
ꯅꯣꯏ ꯀꯥꯡꯕꯨꯁꯦ ꯌꯥꯝꯅ ꯉꯥꯎꯁꯟꯅꯔꯦ ꯑꯗꯨꯗꯤ
ꯑꯗꯨꯅꯦ ꯀꯣꯏꯕ ꯆꯠꯁꯦ ꯍꯣꯏ ꯆꯥꯕ ꯆꯠꯁꯦ ꯍꯣꯏ
ꯑꯥ
ꯄꯨꯟ ꯄꯨꯟꯅ ꯑꯗꯨꯝ ꯆꯠꯂꯦ ꯑꯩꯈꯣꯏꯗꯤ ꯆꯞ ꯃꯥꯟꯅꯅ ꯍꯥꯏꯔꯒ ꯌꯥꯝ ꯅꯨꯡꯉꯥꯏ ꯍꯥꯏꯇꯥꯔꯦ
ꯍꯣꯏ ꯄꯨꯂꯂꯝ ꯁꯣꯏ ꯁꯣꯏꯃꯤꯟꯅꯖꯔꯅꯤ
ꯎꯝ ꯁꯤꯔꯁꯨ ꯁꯤ ꯁꯤꯃꯤꯟꯅꯕ ꯑꯗꯨꯒ ꯕꯦꯛ ꯄꯦꯄꯔ ꯆꯥꯔꯁꯨ ꯆꯥꯃꯤꯟꯅꯕ ꯑꯩꯈꯣꯏ ꯀꯪꯒꯨꯗꯤ
ꯍꯧꯖꯤꯛꯇꯤ ꯀꯃꯥꯏ ꯀꯃꯥꯏꯅ ꯇꯧꯅꯤ
ꯍꯨꯝ
ꯍꯧꯖꯤꯛꯗꯤ ꯀꯃꯥꯏꯅ ꯇꯧꯅꯤ ꯊꯕꯛ ꯂꯩꯕ꯭ꯔꯥ
ꯍꯧꯖꯤꯛꯄꯨꯗꯤ ꯂꯩꯇꯦ
ꯎꯝ ꯑꯗꯨꯝ ꯂꯩꯔꯣꯏꯔꯥ ꯑꯗꯨꯗꯤ
ꯉꯥ ꯂꯩꯔꯀꯥꯟꯗ ꯐꯣꯇꯣ ꯏꯗꯤꯇꯤꯡ ꯇꯧꯕꯅꯤ
ꯍꯥꯥ
ꯉꯍꯥꯛ ꯂꯩꯔꯀꯥꯟꯗ ꯐꯣꯇꯣ ꯏꯗꯤꯇꯤꯡ ꯇꯧꯒꯅꯤ
ꯑꯣ ꯑꯆꯥ ꯎꯝ
ꯉꯔꯥꯡ ꯆꯨꯔꯥ ꯈꯨꯔꯣꯟ ꯑꯃ ꯀꯥꯞꯄꯒꯤ
ꯑꯣ ꯉꯔꯥꯡ ꯅꯣꯡꯖꯨꯕ꯭ꯔꯥ ꯑꯣ ꯑꯩꯈꯣꯏꯗꯤ ꯆꯨꯑꯦ
ꯀꯥꯑꯝ ꯀꯥꯟꯗ
ꯉꯔꯥꯡꯗꯣ ꯑꯗꯨꯝ ꯆꯨꯑꯦ ꯃꯣꯔꯅꯤꯡ
ꯑꯣ
ꯃꯣꯔꯅꯤꯡꯗ ꯆꯨꯑꯦ ꯑꯗꯨꯒ ꯏꯚꯤꯅꯤꯡꯗꯁꯨ ꯑꯗꯨꯝ ꯆꯨꯑꯦ
ꯂꯦꯞꯇ꯭ꯔꯦ ꯑꯗꯨꯝ
ꯂꯦꯞꯇ꯭ꯔꯦ ꯑꯃꯔꯛꯇꯤ ꯂꯦꯞꯄꯦ ꯄꯨꯡ ꯕꯔꯣꯗꯔꯥ ꯑꯗꯨꯝ ꯑꯗꯨꯝ ꯁ꯭ꯋꯥꯏꯗꯗꯤ ꯂꯦꯞꯄꯦ ꯑꯗꯨꯒꯤ ꯑꯗꯨꯒ ꯉꯁꯤꯗꯤ ꯆꯨꯗꯦ ꯍꯌꯦꯡꯁꯨ ꯆꯨꯨꯗ꯭ꯔꯗꯤ ꯐꯗꯣꯏꯕ ꯆꯨꯔꯗꯤ ꯑꯁ ꯇꯜꯂꯦ ꯑꯩꯈꯣꯏ ꯆꯠꯇꯣꯏꯕꯗꯣ ꯆꯠꯀꯥꯗꯕꯗꯣ ꯆꯠꯂꯣꯍꯦ
ꯑꯁ ꯁꯤ ꯅꯨꯄꯥꯁꯦ ꯌꯥꯝ ꯐꯠꯇꯦꯍꯦ
ꯆ꯭ꯔꯁ ꯀꯥꯗꫭꯏꯔ
ꯍꯣꯏ ꯀꯥꯗꯣꯏꯅꯦ ꯃꯣꯔꯅꯤꯡꯗ ꯀꯥꯔꯒ ꯑꯗꯨꯝ ꯑꯩꯈꯣꯏꯗꯤ ꯄꯨꯡ ꯇꯔꯦꯠ ꯅꯤꯄꯜ ꯅꯤꯄꯜꯗ ꯑꯗꯨꯝ ꯍꯜꯂꯛꯄꯅꯦꯕ ꯅꯤꯄꯜꯗ ꯑꯗꯨꯝ ꯍꯜꯂꯛꯑꯒ ꯇꯔꯥ ꯁ꯭ꯋꯥꯏꯗ ꯑꯗꯨꯝ ꯆꯥꯛ ꯆꯥꯔꯅꯤ ꯇꯔꯥ ꯃꯈꯥꯏ ꯑꯗꯨ ꯁ꯭ꯋꯥꯏꯗ ꯑꯗꯨꯝ ꯆꯠꯂꯅꯤ ꯀꯣꯏꯕ ꯆꯠꯂꯅꯤ
ꯎꯝ ꯎꯝ ꯎꯝ
ꯎꯝ
ꯀꯥꯏꯗ ꯀꯣꯏꯔꯨꯒꯦ ꯍꯥꯏꯅꫭ
ꯑꯗꯨꯝ ꯂꯩ ꯂꯩꯕꯗ
ꯍꯪ ꯁꯠꯕꯤꯔꯣ
ꯍꯥ
ꯄꯪꯆꯠꯇ ꯑꯗꯨꯝ ꯆꯠꯇꯣꯏꯔꯥ
ꯇꯞꯅ ꯉꯥꯎꯑꯣ ꯑꯩ ꯈꯪꯗꯦ
ꯀꯣꯏꯆꯠ ꯆꯠꯇꯣꯏꯔꯣ ꯍꯥꯏꯕ
ꯑ ꯍꯣꯏ ꯍꯣꯏ ꯍꯣꯏ ꯅꯣꯏꯗꯤ ꯅꯣꯏ ꯂꯣꯟꯕꯒꯤ ꯅꯣꯏ ꯂꯣꯟꯕꯒꯤꯅꯤ ꯅꯣꯏ ꯅꯣꯏꯗꯤ ꯑꯗꯨꯝ ꯄꯉꯥꯡ ꯉꯥꯡꯕ ꯌꯥꯏꯗꯅ ꯑꯩꯈꯣꯏ ꯑꯩꯈꯣꯏꯗꯤ ꯐꯖꯅ ꯉꯥꯡꯕ ꯍꯩꯇꯦ
ꯅꯪꯗꯤ ꯀꯔꯤ ꯀꯩꯅꯣ ꯑꯣꯏꯗꯣꯏꯅꯣ
ꯀꯩ
ꯌꯥꯇꯤꯗꯣ
ꯇ꯭ꯔꯥꯏ
ꯑꯗꯨꯕꯨꯗꯤ ꯐꯪꯉꯦ ꯑꯗꯨꯗ
ꯑꯗꯨꯅꯦ ꯇ꯭ꯔꯥꯞ ꯑꯥ ꯑꯩꯗꯤ ꯀꯩ ꯃꯥꯟꯕ꯭ꯔꯥ ꯎꯝ ꯍꯥꯏꯔꯅꯦ
ꯀꯕꯨꯏ
ꯑꯁ ꯌꯥꯝ ꯍꯩꯌꯦꯍꯦ
ꯆꯨꯝꯕ꯭ꯔꯣ
ꯆꯨꯝꯃꯦ ꯍꯣꯏ
ꯑꯩ ꯃꯥꯂꯕ
ꯌꯥꯝ ꯍꯩꯍꯦ ꯑꯩꯒꯤ ꯈꯣꯟꯖꯦꯜꯗꯒꯤ ꯈꯪꯕ꯭ꯔꯥ
ꯈꯪꯉꯤ
ꯑꯗꯨꯅꯦ ꯑꯗꯨꯅꯦ ꯅꯣꯏꯅ ꯇꯥꯕꯗꯣ ꯑꯩ ꯑ ꯃꯩꯇꯩꯂꯣꯟꯅ ꯉꯥꯡꯕꯗꯣ ꯅꯣꯏꯅ ꯇꯥꯕꯗꯤ ꯀꯃꯥꯏꯅ ꯇꯥꯕ꯭ꯔꯥ ꯍꯥꯏꯕꯗꯤ ꯎꯝ ꯃꯩꯇꯩꯂꯣꯟ ꯐꯖꯅ ꯈꯪꯗꯕ ꯑꯗꯨꯃꯥꯏꯅ ꯇꯥꯕ꯭ꯔꯥ